ꯍꯜꯂꯣ
ꯍꯜꯂꯣ
ꯍꯜꯂꯣ ꯗꯔꯂꯤꯡ
ꯌꯦꯁ ꯇꯌꯦ
ꯀꯩ ꯏꯟꯖꯥꯡ ꯆꯥꯔꯕ
ꯑꯣꯛ ꯊꯣꯡꯕ ꯆꯥꯔꯦꯐꯠ ꯑꯥ ꯍꯧꯖꯤꯛꯅ ꯌꯦꯟ ꯆꯥꯒꯦ ꯇꯧꯔꯤ
ꯏ ꯃꯥꯏ ꯄꯦꯃ ꯗꯕꯨ ꯅꯣꯏꯗ꯭ꯔꯗꯤꯀꯣ
ꯅꯪ ꯀꯗꯩ ꯏꯅꯣ
ꯀꯩꯗꯧꯏꯅꯣ
ꯆꯠꯂꯤꯌꯦ ꯆꯥꯛ ꯇꯣꯛꯑꯒ
ꯀꯔꯤ ꯆꯥꯛ ꯇꯣꯛꯑꯕ ꯍꯥꯏꯁꯦ ꯍꯧꯖꯤꯛ
ꯆꯥꯛ ꯆꯥꯔꯦ ꯀꯩꯅꯣ
ꯀꯩꯅꯣ ꯄꯨꯡ ꯄꯨꯡꯖ ꯊꯦꯡꯉꯕꯣ
ꯅꯈꯣꯏ ꯉꯟꯅ ꯆꯥꯏ ꯈꯪꯗ꯭ꯔꯣ ꯅꯥ
ꯇꯔꯦꯠ ꯄꯨꯡ ꯇꯔꯦꯠ ꯍꯦꯜꯂꯦꯗꯅ ꯅꯪ ꯇꯧꯔꯛꯏꯁꯦ ꯀꯔꯝꯕꯗꯅꯣ ꯑꯩꯒꯤꯗꯔꯥ ꯑꯃꯗꯨꯔꯥ ꯎ
ꯃꯃꯥꯗꯅꯦ
ꯎꯝ
ꯍꯧꯖꯤꯛ ꯑꯃꯨꯛ ꯌꯦꯟ ꯊꯣꯡꯉꯒ ꯆꯥꯗꯣꯏ ꯇꯧꯔꯤꯑꯦꯕ ꯅꯣꯏ ꯁꯥ
ꯍꯣꯏ ꯑꯗꯣ ꯍꯖꯤꯄꯨꯗꯤ ꯇꯧꯗꯦ ꯍꯧꯖꯤꯛ ꯄꯨꯗꯤ ꯑꯩꯅ ꯑꯩꯒꯤ ꯀꯩꯅꯣꯖꯤꯗ ꯑꯩꯒꯤ ꯃꯔꯨꯞꯁꯤꯗꯀꯣ ꯑꯩꯒꯤ ꯃꯔꯨꯞꯁꯤꯗ ꯑꯩꯅ ꯑꯦꯛꯁꯄ꯭ꯂꯦꯟ ꯇꯧꯔꯝꯕꯅꯦ ꯍꯥꯏꯗꯤ ꯀꯃꯥꯏꯅ ꯇꯧꯅꯤ ꯀꯃꯥꯏꯅ ꯀꯔꯤ ꯀꯩ ꯇꯧꯅꯤ ꯀꯃꯥꯏꯅ ꯇꯧꯅꯤ ꯃꯥꯁꯨ ꯌꯥꯎꯄ ꯌꯥꯎꯕꯒꯤ ꯃꯔꯝꯗ
ꯁꯤꯒꯤ ꯃꯇꯥꯡꯗ
ꯁꯤꯒꯤ ꯃꯇꯥꯡꯗ ꯃꯥꯁꯨ ꯉꯟꯅ ꯍꯥꯏꯔꯛꯑꯣ ꯍ ꯃꯥꯖꯨ ꯌꯥꯎꯍꯟꯒꯦꯅ
ꯌꯥꯎꯍꯜ ꯂꯣ
ꯌꯥꯎꯍꯟꯗꯣꯏꯅꯦ ꯌꯥꯎꯍꯟꯗꯣꯏꯅꯦ ꯃꯥꯖꯨ ꯌꯥꯎꯔꯛꯑꯅꯤ ꯑꯗꯨꯗꯩ ꯋꯥꯔꯤ ꯁꯥꯟꯅꯕ ꯌꯥꯝ ꯌꯥꯔꯦ ꯑꯩꯅ ꯍꯥꯏꯕ ꯋꯥꯔꯤ ꯁꯥꯟꯅꯕ ꯌꯥꯝ ꯌꯥꯔꯅꯤꯅꯗ
ꯌꯥꯎꯍꯜꯂꯣ ꯄꯛꯉꯥꯡꯗ ꯉꯥꯡꯅꯔ ꯂꯣꯏꯔꯦ
ꯑꯗ ꯄꯛꯉꯥꯡꯅ ꯉꯥꯡꯅ ꯂꯣꯏꯔꯦ ꯀꯔꯤ ꯀꯔꯤꯅꯣ ꯅꯠꯇ꯭ꯔꯥ
ꯑꯗꯨ ꯍꯥꯏꯔꯒ ꯀꯨꯟꯊ꯭ꯔꯥ ꯀꯨꯟꯊ꯭ꯔꯥꯗꯒꯤ ꯍꯦꯟꯅ ꯌꯥꯗꯕ ꯃꯥꯜꯂꯤꯅꯦ
ꯀꯔꯤꯕꯨ
ꯑꯃꯒꯤ ꯃꯤ ꯑꯃꯒꯤ ꯀꯨꯟꯊ꯭ꯔꯥ
ꯎꯝ ꯀꯣꯜ ꯇꯧꯕꯁꯤꯗꯕ
ꯍꯣꯏ
ꯑꯁ ꯑꯩꯗꯤ ꯋꯥꯠꯂꯤꯗꯗꯤ ꯑꯝꯇ ꯇꯧꯍꯧꯔꯨꯒꯤꯒꯦ
ꯋꯥꯠꯂꯤꯕ ꯑꯩꯈꯣꯏꯒꯤꯗꯤ ꯌꯥꯝꯅ ꯃꯤ ꯀꯨꯟꯊ꯭ꯔꯥ ꯇꯧꯕ ꯌꯥꯎꯅꯔꯦ ꯍꯥꯏꯕ
ꯀꯅꯥꯅꯣ ꯀꯨꯟꯊ꯭ꯔꯥ ꯇꯧꯕ ꯌꯥꯎꯅꯩꯖꯦ ꯒ꯭ꯔꯨꯞꯇ ꯍꯥꯏꯅꯍꯧ ꯑꯣ ꯑꯩꯒꯤꯗꯤꯅꯦ ꯇꯧꯗ꯭ꯔꯁꯨ ꯃꯁꯤꯡ ꯊꯥꯕ ꯌꯥꯎꯒꯤꯕꯅꯦ ꯑꯗꯨ ꯈꯪꯗꯦ
ꯌꯥꯎꯔꯝꯅꯤꯍꯦ ꯑꯗꯨꯝ ꯌꯥꯎꯕꯅꯦ
ꯑꯩ ꯇꯧꯗ꯭ꯔꯖꯨ ꯑꯃ ꯌꯥꯗꯕꯒꯤ ꯃꯁꯤꯡ ꯊꯥꯕꯗꯣ ꯅꯍꯥꯟ ꯃꯨꯛ ꯅꯉꯣꯟꯗ ꯇꯧꯔꯤꯅꯦꯅ ꯇꯧꯕꯒꯤ ꯑꯃ ꯃꯁꯤꯡ ꯁꯤꯡ ꯊꯥꯕ ꯌꯥꯎꯗꯕꯗꯣ ꯑꯩꯅ ꯍꯥꯏꯖ ꯒ꯭ꯌꯥꯟ ꯇꯥꯕ
ꯑꯗꯨꯗꯤ ꯈꯪꯗꯦ
ꯅꯪꯗꯤ ꯀꯩ ꯏꯟꯖꯥꯡ ꯆꯥꯔꯕ
ꯍꯦꯟꯖꯥꯡ ꯊꯣꯡꯒꯤꯔꯣꯏꯗ꯭ꯔꯥ
ꯍꯥꯥ
ꯍꯦꯟꯖꯥꯡ ꯊꯣꯡꯒꯤꯔꯣꯏꯗ꯭ꯔꯣ
ꯉꯝꯗ꯭ꯔꯦꯅ ꯉꯥꯛꯇꯪ ꯂꯩꯔ ꯊꯣꯡꯖꯦꯅ ꯇꯧꯕꯅꯤꯗ
ꯄꯨꯡ ꯀꯌꯥ ꯂꯥꯛꯇꯣꯏꯕ
ꯍꯌꯦꯡ ꯈꯪꯗꯦ ꯅꯪ ꯄꯨꯡ ꯀꯌꯥ ꯂꯥꯛꯇꯣꯏꯅꯣ
ꯑꯩꯁꯦ ꯈꯜꯂꯤꯅꯦ ꯉꯟꯅ ꯂꯥꯛꯑꯣ
ꯏꯁ ꯉꯟꯅ ꯂꯥꯛꯑ ꯀꯩꯗꯧꯗꯣꯢꯕ
ꯉꯟꯅ ꯂꯥꯛꯑ ꯀꯥꯟꯗ ꯁꯥꯏꯟꯗꯣ ꯂꯧꯗꯣꯏꯗꯨꯗꯤ
ꯑꯩ ꯊꯦꯡꯅ ꯂꯥꯛꯀꯅꯤ ꯑꯦꯁ ꯀꯩꯟ ꯉꯟꯇꯥ ꯆꯠꯄ ꯍꯥꯏꯁꯦ ꯄꯨꯡ
ꯍꯌꯦꯡ ꯃꯊꯪ ꯄꯤꯁꯟꯖꯦ ꯍꯥꯏꯔꯣ
ꯇ꯭ꯔꯤꯉꯥꯏ ꯆꯠꯀꯗ꯭ꯔꯣ
ꯆꯠꯅꯦ ꯍꯥꯢꯔꯕ
ꯍꯌꯦꯡ ꯍꯣꯏ ꯍꯌꯦꯡ ꯃꯊꯪ ꯄꯤꯁꯜꯂꯁꯤ ꯑꯦ ꯍꯌꯦꯡ ꯍꯌꯦꯡ ꯄꯤꯁꯤꯜꯂꯁꯨ ꯌꯥꯢ ꯀꯩꯗꯧꯔꯒꯦ ꯍꯌꯦꯡ ꯄꯤꯁꯤꯜꯂꯒ ꯑꯩꯈꯣꯏꯒꯤ ꯑꯃꯖꯨ ꯂꯧꯍꯧꯗꯣꯏꯖꯤꯕꯨ ꯑꯗꯨꯗ ꯔꯤꯜꯁ ꯅꯝꯖꯦ ꯍꯥꯏꯔꯁꯨ ꯌꯥꯔꯅꯤ
ꯎꯝ ꯍꯌꯦꯡ ꯄꯤꯁꯟꯕꯗꯣ ꯄꯤꯁꯟꯕꯗꯣ ꯂꯧꯗꯣꯔꯤꯕ ꯁꯥꯏꯟꯗꯣ ꯑꯗꯨꯢ ꯋꯥꯔꯤꯅꯤ
ꯎꯝ ꯑꯗꯨ ꯂꯧꯗꯣꯏꯔꯣ ꯁꯥꯏꯟꯗꯣ ꯌꯥꯅꯤꯌꯦ ꯍꯣꯏ
ꯍꯥꯥ
ꯎꯝ
ꯆꯥꯛ ꯆꯥꯔ ꯂꯥꯛꯀꯦ ꯍꯥꯏꯔꯕ
ꯌꯦꯁ
ꯎꯝ ꯆꯥꯛ ꯆꯥꯕꯨ ꯉꯟꯇꯥ ꯆꯥꯎ ꯀꯩꯅꯣ
ꯀꯨꯁꯤꯅꯤ ꯀꯨꯁꯤ
ꯂꯟꯆꯦꯟꯕꯤꯅ ꯀꯝꯀꯥꯟ ꯂꯥꯛꯀꯦ ꯍꯥꯏ ꯗꯨꯢꯕ
ꯈꯪꯗꯦ ꯃꯥꯁꯨ ꯂꯥꯛꯀꯦꯗꯤ ꯍꯥꯏꯗꯤ ꯍꯥꯏꯔꯛꯄ ꯃꯥꯁꯨ ꯍꯌꯦꯡ ꯂꯥꯛꯀꯅꯤꯗꯤ ꯍꯥꯏꯔꯛꯄꯅꯦ ꯀꯔꯝ ꯀꯥꯟ ꯂꯥꯛꯀꯅꯤꯗꯤ ꯍꯥꯏ
ꯅꯣꯏꯕꯥꯟꯅꯤ ꯕꯖꯥꯔꯗꯩ ꯂꯥꯛꯃꯤꯟꯅ ꯌꯥꯏ ꯀꯩꯅꯣ
ꯍꯥ
ꯅꯣꯢꯕꯥꯟꯅꯤ ꯕꯖꯥꯔꯗꯩ ꯑꯗꯨꯝ ꯂꯥꯛꯃꯤꯟꯅ ꯌꯥꯏ ꯍꯥꯏꯕ
ꯇꯜꯂꯤ ꯀꯩꯁꯨ
ꯏꯁ ꯅꯁꯛꯇꯨꯒ ꯅꯁꯛ ꯇꯨꯒ ꯀꯔꯤ
ꯀꯩꯅꯣꯒ ꯂꯥꯛꯇꯣꯏ ꯑꯣꯢꯝꯅꯤ ꯃꯣꯏ ꯀꯩꯅꯣꯒ
ꯃꯥ ꯂꯥꯢꯟꯗ ꯂꯥꯛꯑꯣꯏꯗ꯭ꯔꯣ ꯍꯥꯏꯖꯦ
ꯑꯩꯅ ꯍꯥꯢꯗꯤ ꯎꯝ ꯕꯖꯥꯔ ꯐꯥꯎ ꯂꯥꯏꯟꯗ ꯂꯥꯛꯑꯁꯨ ꯁꯤꯗꯒꯤꯗꯤ ꯃꯣꯏ ꯀꯩꯅꯣꯒ ꯍꯥꯏꯕ ꯌꯨ ꯑꯟꯗꯔꯁ꯭ꯇꯦꯟ ꯋꯥꯠ ꯑꯥꯢ ꯃꯤꯟ
ꯈꯪꯖꯔꯦ ꯈꯪꯖꯔꯦ
ꯍꯣꯏ ꯑꯗꯨꯅꯦ
ꯍꯣꯏ ꯑꯣꯏꯔꯝꯃꯅꯤ ꯑꯗꯨꯗꯤ
ꯌꯦꯡꯉꯒꯦ ꯑꯗꯨꯕꯨꯗꯤ ꯃꯥꯖꯨ ꯃꯥ ꯍꯥꯏꯔꯛꯑꯒꯅꯦ ꯑꯦ ꯃꯇꯥꯡ ꯆꯥꯔꯒꯅ ꯅꯥꯢ ꯃꯇꯥꯡ ꯆꯥꯗ꯭ꯔꯒꯅ ꯅꯥ ꯇꯣꯑꯦ
ꯎꯝ ꯌꯦꯡꯉꯣ ꯑꯗꯨꯗꯤ ꯑꯩꯅ ꯍꯌꯦꯡ ꯉꯟꯅ ꯂꯥꯛ ꯈꯂꯤꯁꯤꯗꯤ
ꯅꯪ ꯉꯥꯏ ꯌꯦꯡ ꯀ ꯄꯨꯡꯨ ꯀꯌꯥꯗ ꯂꯥꯛꯀꯦ ꯈꯜꯂꯤ
ꯄꯨꯡ ꯇꯔꯥ ꯃꯃꯥꯡꯗ
ꯏꯁ ꯉꯟꯇꯥ ꯂꯥꯛꯀꯗꯧ ꯗꯣꯏꯕ
ꯉꯟꯇ ꯂꯥꯛꯄ ꯌꯥꯗ꯭ꯔ ꯍꯥꯏꯌꯦ ꯍꯧꯖꯤꯛ ꯎꯅꯩꯕ
ꯉꯟꯇꯥ ꯂꯥꯛꯑꯒ ꯉꯟꯇ ꯍꯪꯈꯤ ꯌꯥꯢ ꯍꯥꯏꯕ
ꯑꯣ
ꯍꯟꯈꯣꯗꯤ ꯅꯪꯒ ꯂꯧꯔ ꯁꯥꯏꯟ ꯇꯧꯔꯒ ꯍꯟꯒꯣ
ꯍꯝ
ꯅꯪꯒꯤꯗꯣ ꯂꯧꯔꯤꯗꯅ ꯑꯗꯨꯒ ꯁꯥꯏꯟ ꯇꯧꯔꯒ ꯍꯟꯒꯣꯕ
ꯎꯝ ꯑꯗꯨꯅꯤ ꯈꯂꯤꯕꯁꯦ ꯅꯣꯡ ꯂꯩꯖꯂ
ꯈꯪꯗꯦ ꯑꯩ ꯅꯪ ꯂꯥꯛꯄꯩꯗꯣ ꯍꯥꯏꯔꯛꯑꯣ ꯈꯔ ꯊꯦꯡꯉ ꯂꯥꯛꯑꯣ ꯑꯩ ꯀꯩꯅꯣ
ꯎꯝ ꯅꯁꯥꯛꯇꯨꯒ ꯆꯥꯛ ꯉꯟꯅ ꯆꯥꯎ ꯌꯍꯧ ꯉꯟꯅ ꯍꯧꯒꯠꯂꯨ
ꯉꯝꯃꯣꯏ
ꯉꯝꯃꯨ ꯉꯝꯃꯨ ꯀꯔꯤꯒꯤ ꯏ
ꯑꯃ ꯇꯥꯗꯧ ꯃꯥꯜꯂꯤ
ꯄꯨꯡ ꯑꯃ ꯇꯥꯗꯧ ꯃꯥꯜꯂꯦꯕ
ꯑꯝ
ꯅꯣꯏ ꯃꯥꯗꯨꯗꯤ
ꯑꯣꯏꯅꯝꯗꯦ ꯀꯥꯏꯌꯣ
ꯅꯩ ꯋꯥꯗꯨꯗꯤ ꯑꯣꯢꯅꯝꯗꯦ ꯑꯣꯏ ꯅꯝꯗꯦ ꯏꯕꯦꯝꯕ
ꯅꯪ ꯀꯩ ꯏꯟꯖꯥꯡ ꯆꯥꯔꯕ
ꯁꯧꯒ꯭ꯔꯤ
ꯆꯝꯊꯣꯡ
ꯎꯝ ꯕꯣꯔꯥꯒ ꯍꯥꯎ
ꯍ
ꯍꯥꯎꯇ꯭ꯔꯁꯨ ꯍꯥꯎꯋꯦꯗ ꯍꯥꯏ ꯂꯣꯏꯔꯦ ꯀꯗꯧꯔꯒꯦ
ꯑꯗꯨ ꯈꯛꯇꯪ ꯆꯥꯔꯕ ꯍꯤꯢꯁꯤꯕꯣ ꯑꯇꯣꯞꯄ ꯆꯥꯗ꯭ꯔꯣ ꯍꯥꯢꯁꯦ
ꯕꯣꯔꯥ
ꯆꯝꯐꯨꯠꯁꯨ ꯆꯥꯢ ꯑꯗꯣ ꯍꯥꯏꯗꯤ ꯑꯩꯗꯤ ꯆꯥꯕꯨ ꯆꯥꯗꯦꯗ ꯑꯩ ꯅꯨꯡꯗꯥꯡ ꯅꯨꯡꯗꯥꯡ
ꯅꯨꯝꯗꯥꯡ ꯅꯨꯝꯗꯥꯡ ꯂꯤꯛꯅ ꯂꯤꯛꯅ ꯇꯧꯔꯦ ꯅꯣꯏ ꯂꯩꯗꯣ ꯔꯦꯠꯇ ꯇꯔꯣ
ꯍꯥꯥ
ꯅꯪ ꯍꯧꯖꯤꯛ ꯂꯩꯔꯤꯁꯤ ꯔꯦꯟ ꯇꯔꯣ
ꯃꯥꯅꯤ
ꯎꯝ
ꯃꯥꯅꯦ ꯍꯧꯖꯤꯛ ꯀꯩꯅꯣꯗ ꯔꯦꯟꯇ ꯂꯩꯇ꯭ꯔꯗꯤ ꯀꯥꯏ ꯂꯩꯇ꯭ꯔꯤꯒꯩꯕꯣ ꯑꯦ ꯍꯧꯖꯤꯛ ꯑꯥ ꯃꯄꯥꯟꯗ ꯀꯣꯏꯆꯠ ꯆꯠꯂ ꯄꯥꯟꯗ ꯀꯣꯏꯆꯠ ꯆꯠꯂ ꯑꯧ ꯋꯥ ꯑꯥ ꯇꯧꯒꯗ꯭ꯔꯥ ꯁ꯭ꯋꯥꯏꯁꯤꯗ
ꯅꯠꯇꯦꯍꯦ ꯑꯩꯅ ꯍꯥꯏꯗꯤ ꯃꯣꯏꯅꯤ ꯍꯣꯁꯇꯦꯜ ꯂꯩꯇꯕ꯭ꯔꯥ ꯍꯪꯕ
ꯀꯔꯤ ꯍꯥꯏꯕ
ꯍꯣꯁꯇꯦꯜ ꯊꯝꯗꯕ꯭ꯔꯕ ꯃꯣꯏꯗꯤ
ꯃꯣꯏ ꯂꯩꯌꯦ ꯍꯣꯁꯇꯦꯜ ꯂꯩꯌꯦ ꯑꯗꯨꯁꯨ ꯆꯞ ꯃꯥꯟꯅꯩꯌꯦ ꯍꯣꯁꯇꯦꯜꯒ ꯑꯗꯨꯝ ꯔꯦꯟꯒ ꯂꯩꯔ ꯄꯩꯁꯥ ꯆꯞ ꯃꯥꯟꯅꯅ ꯆꯪꯉꯦ
ꯑꯣ
ꯍꯥꯏꯗꯤ ꯃꯣꯏꯗꯤ ꯑꯃꯨꯛ ꯀꯦꯝꯄꯁꯇꯨꯁꯨ ꯌꯥꯝ ꯆꯥꯎꯕ ꯑꯣꯏꯗꯦꯅ ꯑꯈꯣꯏ ꯑꯗꯨꯃꯥꯏꯅ
ꯎꯝ
ꯑꯗꯗꯤ ꯏꯁꯤꯡꯁꯨ ꯌꯥꯝ ꯅꯨꯡꯉꯥꯏꯇꯦ ꯃꯣꯏ ꯍꯥꯏꯕꯗ
ꯎꯝ ꯑꯗꯨꯒꯤ ꯊꯥꯡꯉꯩ ꯁꯦꯡꯅ ꯔꯦꯟꯇ ꯂꯩ ꯐꯔ ꯔꯕ
ꯑꯝ
ꯎꯝ ꯑꯗꯨ ꯀꯩꯗꯧꯔꯤꯕ ꯅꯪꯅ ꯍꯧꯖꯤꯛ
ꯑꯩꯒꯤ ꯑꯩ ꯐꯃꯨꯡꯗ ꯍꯤꯞꯄꯒ ꯅꯪꯒ ꯋꯥꯔꯤ ꯁꯥꯟꯅꯔꯤꯁꯤꯅꯤ ꯑꯩ ꯀꯩꯝ ꯇꯧꯗꯦ ꯃꯥꯗꯤ ꯊꯕꯛ ꯇꯧꯔꯦ
ꯑꯗꯨ ꯍꯥꯏꯔꯒ ꯑꯩ ꯃꯤꯠ ꯆꯤꯛꯄꯗ ꯌꯥꯗ꯭ꯔꯦ ꯍꯥꯏꯕ ꯐꯣꯇꯣ ꯌꯦꯡꯕꯒꯤ
ꯀꯔꯤ ꯐꯣꯇꯣ ꯌꯦꯡꯕꯅꯣ
ꯐꯣꯇꯣ ꯌꯦꯡꯕ ꯑꯗꯒꯤ ꯔꯤꯜ ꯁꯦꯝꯕ
ꯅꯪ ꯅꯊꯧ ꯌꯝ ꯂꯩꯇꯦ
ꯑꯗꯩ ꯚꯗꯤꯑꯣ ꯌꯦꯡ ꯃꯥꯟꯗꯅ ꯑꯩ ꯁꯤꯛ
ꯅꯪ ꯁꯛ ꯅꯪꯒꯤ ꯁꯛ ꯐꯖꯕꯗꯨꯗꯨ ꯅꯪ ꯉꯥꯎꯔꯕ ꯃꯥꯜꯂꯦ ꯅꯊꯟꯇ ꯍꯟꯖꯤꯟ ꯍꯟꯖꯤꯟ
ꯍꯣꯏ ꯏꯊꯟꯇ ꯏꯊꯟꯇ ꯍꯟꯖꯤꯟ ꯍꯟꯖꯟꯟꯅ ꯃꯤ ꯉꯥꯎ ꯉꯥꯎꯗꯕ
ꯃꯤꯅ ꯉꯥꯎꯕ ꯉꯥꯎꯗꯕ ꯏꯊꯟꯇ ꯑꯗꯨꯝ
ꯃꯅꯤ ꯉꯥꯎ ꯉꯥꯎꯗꯕ
ꯑꯥ ꯑꯗꯨꯃꯥꯏꯅ ꯇꯧꯔꯕ ꯃꯥꯜꯂꯦ ꯅꯪꯒꯤ ꯋꯥꯈꯜꯂꯣꯟꯗ ꯃꯥꯅꯦ ꯗꯀꯥꯔ ꯇꯗꯦ ꯗꯀꯅꯥ ꯇꯗꯦꯍꯦ
ꯃꯅꯦ ꯗꯀꯅꯥ ꯇꯥꯗꯦ ꯍꯨꯖꯤꯛꯀꯟ ꯑꯝꯇ
ꯎꯝ ꯇꯥꯔꯣꯏ ꯅꯪ
ꯇꯗ꯭ꯔꯦ ꯑꯩ ꯏꯕꯦꯝꯃ ꯑꯝꯇ ꯑꯩꯁꯦ ꯃꯥꯏ ꯇꯥꯒꯦꯅ ꯇꯧꯕꯅꯦ
ꯑꯗꯨꯒ ꯀꯩꯗꯧꯔꯤꯕ
ꯉꯥꯏꯔꯤꯅꯦ
ꯑꯊꯣꯏꯕꯤ ꯆꯥꯔꯒ ꯑꯗꯨꯝ ꯂꯩꯕꯁꯤꯁꯨ ꯋꯥꯏꯀꯣ ꯃꯥ ꯃꯤꯡꯖꯨ ꯄꯟꯊꯣꯛꯈ꯭ꯔꯦ ꯆꯥꯔꯒ ꯂꯩꯕꯗꯨꯁꯨ ꯋꯥꯏꯑꯦꯕ ꯆꯥꯔꯒ ꯀꯩꯝ ꯇꯧꯗꯅ ꯑꯗꯨꯝ ꯍꯤꯞꯄꯒ ꯂꯩꯕꯗꯨꯁꯨ ꯋꯥꯏꯑꯦꯕ
ꯑꯩꯁ ꯅꯪꯒꯤ ꯋꯥꯔꯤꯖꯤꯗꯤ
ꯑꯍꯥꯎꯕ ꯈꯜꯂ ꯈꯜꯂ ꯑꯗꯨꯝ ꯍꯤꯞꯄꯒ ꯂꯣꯡꯉꯒ ꯂꯩꯕꯗꯨꯁꯨ ꯋꯥꯏ
ꯆꯥꯔ ꯂꯩꯕꯁꯤꯁꯨ ꯋꯥꯏ ꯑꯗꯨꯅꯦ
ꯃꯥꯅꯦ ꯁꯨꯔꯁꯨ ꯋꯥꯏ ꯆꯥꯔꯁꯨ ꯋꯥꯏ ꯆꯠꯂꯨꯔꯦ ꯋꯥꯛꯀꯤꯡ ꯆꯜꯂꯨꯔꯒꯅꯤ ꯍꯟꯖꯤꯜꯂꯛꯑꯒꯅꯤ ꯂꯩꯔꯤꯁꯤ
ꯅꯨꯡꯗꯥꯡ ꯑꯃꯨꯛ ꯗꯨꯀꯥꯟ ꯊꯣꯛꯎ ꯆꯣ
ꯅꯨꯡꯗꯥꯡ ꯊꯣꯛꯄ ꯌꯥꯗꯦ ꯃꯣꯏ ꯄꯨꯡ ꯇꯔꯦꯠ ꯇꯔꯦꯠ ꯃꯈꯥꯢꯗꯩ ꯊꯣꯛꯄ ꯌꯥꯗꯦ
ꯐꯩ ꯐꯩ ꯑꯗꯨꯃꯥꯏꯟ ꯊꯤꯡꯕ ꯂꯣꯏ ꯊꯤꯡꯅꯕꯅꯤꯗ ꯅꯨꯄꯤꯒꯤꯗꯤ
ꯎꯝ ꯑꯩꯈꯣꯏ ꯍꯣꯁꯇꯦꯜꯗꯨꯅ ꯏꯅꯨꯡ ꯅꯨꯡꯉꯥꯏꯍꯥ
ꯎꯝ
ꯑꯩꯈꯣꯏ ꯍꯣꯁꯇꯦꯜꯗꯨꯅ ꯏꯅꯨꯡ ꯅꯨꯡꯉꯥꯏ ꯍꯥꯏꯕ
ꯎꯝ ꯅꯨꯡꯉꯥꯢ
ꯄꯨꯡ ꯇꯔꯥꯃꯥꯊꯣꯏ ꯕꯥꯔꯣꯕꯥꯎ ꯑꯗꯨꯝ ꯍꯥꯡ ꯑꯗꯨꯝ ꯂꯣꯟꯗ꯭ꯔꯦ ꯅꯨꯃꯤꯠꯇꯨꯃ
ꯃꯣꯏꯁꯨ ꯑꯗꯨꯝ ꯁꯪꯕ ꯉꯝꯗꯕꯒꯤ
ꯎꯝ
ꯑꯗꯨꯅꯦꯕ ꯀꯅꯥꯅ ꯁꯪꯉꯨꯗꯣꯏꯅꯣ ꯑꯗꯨ ꯇꯥꯅꯕꯣ
ꯃꯥꯅꯦ ꯀꯅꯥ ꯁꯪꯉꯨꯗꯣꯢꯅꯣ ꯊꯧ ꯂꯩꯇ ꯃꯤꯟ ꯁꯪꯗꯧ ꯃꯉꯥꯏ
ꯎꯝ ꯊꯝꯃꯒꯦ ꯑꯗꯨꯗꯤ
ꯊꯝꯃꯣ
ꯅꯪ ꯑꯃꯨꯛ ꯇꯧꯔꯣ
ꯍꯣꯏ ꯍꯣꯏ ꯍꯣꯏ
ꯎꯝ
ꯑꯦ ꯑꯩ ꯑꯃꯨꯛ ꯇꯧꯔꯛꯄ ꯍꯥꯏꯁꯦ ꯉꯥꯛꯇꯪ ꯂꯩꯔ ꯇꯧꯔꯛꯀꯦꯀꯣ
ꯍꯣ ꯍꯣ ꯍꯣꯏ ꯎꯝ
ꯊꯝꯃꯣ ꯊꯝꯃꯣ